ꯑ
ꯎꯝ ꯇꯥꯏꯌꯦ
ꯎꯝ ꯇꯥꯏ
ꯑꯍꯣꯏ ꯉꯁꯥꯏꯒꯤꯗꯨ ꯑꯩ ꯑꯃꯨꯛꯀ ꯍꯥꯏꯒꯦꯕꯀꯣ ꯍꯧꯖꯤꯛꯇꯤ ꯃꯇꯝꯔꯣ ꯇꯞꯅ ꯇꯧꯕ꯭ꯔꯥꯗꯤ ꯈꯪꯗꯦꯕꯀꯣ ꯃꯇꯝ ꯏꯁ꯭ꯀꯣꯂꯔꯁꯤꯞ ꯁꯦꯝꯕ ꯃꯇꯝ ꯃꯇꯝꯗ ꯑꯗꯨꯃꯥꯏ ꯇꯧꯕꯅꯦꯕ ꯑꯩ ꯑꯩꯅ ꯑꯩꯅ ꯈꯪꯕꯨ ꯈꯪꯉꯗꯤ ꯑꯩ ꯑꯩꯁꯨ ꯅꯉꯣꯟꯗ ꯍꯥꯏꯔꯛꯀꯦꯕꯀꯣ ꯑꯗꯨ ꯏꯁ꯭ꯀꯣꯂꯔꯁꯤꯞ ꯁꯦꯝꯕ ꯃꯇꯝꯗ ꯅꯪꯅ ꯑꯥꯥ ꯍꯧꯖꯤꯛ ꯑꯩꯈꯣꯏꯒꯤ ꯑꯣꯖꯥꯁꯤꯡꯗꯣ ꯀꯩꯅꯣ ꯎꯝ ꯂꯦꯞꯇꯣꯞꯀꯨꯝꯕ ꯄꯥꯏꯕ ꯃꯤ ꯃꯌꯥꯝ ꯂꯩꯌꯦꯅ ꯃꯤꯁ ꯂꯤꯗ ꯍꯥꯏꯌꯣꯕꯀꯣ
ꯑꯥ
ꯃꯤꯁꯂꯤꯗ ꯇꯧꯕꯤꯌꯣ ꯍꯥꯏꯌꯣ ꯑꯗꯨꯒ ꯇꯧꯕꯤ ꯇꯧꯕꯤꯒꯅꯤ ꯃꯥꯗꯣ ꯑꯗꯨꯒ ꯁꯤꯒꯅꯦꯆꯔ ꯂꯧꯕꯗꯣ ꯑꯁꯤꯗ ꯑꯩꯈꯣꯏ ꯎꯝ ꯎꯝ ꯃꯦꯗꯥꯝ ꯉꯣꯟꯗ ꯂꯧꯑꯣꯕ ꯃꯦꯗꯥꯝ ꯉꯣꯟꯗ ꯂꯧꯑꯣ ꯑꯗꯨꯒ ꯎꯝ ꯑꯃꯨꯛꯀ ꯀꯝꯄ꯭ꯌꯨꯇꯔꯗꯗꯣ ꯑꯃꯨꯛꯀ ꯑꯩꯈꯣꯏꯅ ꯀꯩꯅꯣ ꯇꯧꯕꯤꯗꯣꯏꯅꯦꯕꯀꯣ ꯑꯗꯨ ꯐꯤꯜꯎꯞ ꯃꯦꯗꯥꯝꯅ ꯁꯤꯛꯅꯦꯆꯔ ꯄꯤꯕꯤꯕꯗꯣ ꯑꯃꯨꯛꯀ ꯊꯥꯖꯤꯟꯒꯅꯤ ꯊꯥꯖꯤꯟꯕ ꯂꯣꯏꯔꯒ ꯑꯗꯨꯝ ꯚꯦꯔꯤꯐꯤꯀꯦꯁꯟ ꯑꯗꯨꯝ ꯂꯥꯛ ꯀꯅꯤ ꯁꯀꯨꯜꯗ ꯍꯥꯟꯅ ꯇꯧꯗꯣꯏꯅꯦꯕ ꯚꯦꯔꯤꯐꯤꯀꯦꯁꯟꯗꯣ ꯑꯗꯨꯗꯤ ꯌꯥꯔꯦꯅꯦ ꯍꯪꯉꯣ ꯎꯝ
ꯈꯔꯒꯁꯤꯡꯃꯥꯏ ꯅꯣꯡꯃꯥ ꯍꯥꯏꯕꯅꯦ ꯏꯁ꯭ꯀꯣꯂꯔꯁꯤꯞ ꯇꯧꯁꯤꯔꯥ ꯍꯥꯏꯅ
ꯑꯗꯨ ꯑꯣꯏꯔꯗꯤ ꯍꯋꯥꯏ ꯍꯥꯏꯌꯣ ꯌꯥꯗ꯭ꯔꯣ ꯑꯗꯨꯀꯥꯟꯗ
ꯑꯗꯨ ꯃꯦꯝ ꯔꯝꯅꯤꯡꯅ ꯃꯥ ꯇꯧꯒꯅꯤ ꯍꯥꯏꯅ ꯍꯥꯏꯕꯒꯤ ꯃꯕꯨ ꯉꯥꯏꯔꯒ ꯃꯇꯝ ꯍꯦꯟꯈ꯭ꯔꯦ ꯍꯥꯏꯌꯦ
ꯑꯁ ꯂꯣꯏꯔꯦ ꯑꯦ ꯃꯣꯏꯊꯥ ꯑꯩꯅ ꯑꯁꯦꯡꯕ ꯍꯥꯏꯒꯦꯀꯣ ꯃꯣꯏꯁꯦ ꯇꯧ ꯇꯧꯕꯤꯒꯅꯤ ꯇꯧꯕꯤꯒꯅꯤ ꯍꯥꯏꯔꯒ ꯃꯣꯏꯅ ꯅꯤꯡꯁꯤꯡꯕ ꯈꯛꯇꯅꯦ ꯃꯣꯏꯅ ꯍꯥꯏꯕꯗꯣ ꯑꯗꯨꯒ ꯑꯗꯨꯝ ꯀꯧꯕꯅꯦ ꯃꯣꯏꯁꯦ ꯊꯕꯛ ꯌꯥꯝꯕꯒꯤ ꯑꯣꯏꯔꯝꯒꯅꯤꯕ ꯑꯗꯨꯕꯨꯗꯤ ꯑꯗꯨꯕꯨ ꯑꯗꯨꯒꯤ ꯑꯩꯈꯣꯏꯅ ꯑꯗꯨꯝ ꯇꯧꯕꯗꯨꯅ ꯍꯦꯟꯅ ꯐꯕꯅꯦ ꯇꯧꯑꯣ
ꯑꯣꯛꯇꯣ ꯑꯣꯛꯇꯣꯕꯔꯗꯔ ꯁꯦꯞꯇꯦꯝꯕꯔꯗꯔ ꯍꯧꯒꯅꯤ ꯍꯥꯏꯅ ꯁꯥꯔꯒꯁꯤꯃꯥꯏꯅꯗꯤ ꯑꯗꯨꯃꯥꯏꯅ ꯍꯥꯏꯔꯅꯦꯕ
ꯑꯗꯨꯗꯤ ꯑꯗꯨꯗꯤ ꯃꯇꯝ ꯋꯥꯠꯂꯤ ꯑꯗꯨꯗꯤꯀꯣ
ꯎꯝ ꯑꯗꯨ ꯃꯦꯝ ꯂꯝꯅꯤꯡꯅ ꯍꯥꯏꯕ ꯃꯇꯝꯗꯤ ꯍꯦꯟꯈ꯭ꯔꯕ
ꯎꯝ
ꯁꯔꯛꯁ ꯃꯥꯏꯗ ꯑꯃ ꯑꯃꯨꯛꯀ ꯍꯪꯒꯦ ꯍꯌꯦꯡ
ꯍꯪꯉꯣ ꯍꯪꯉꯣ ꯑꯗꯨꯒ ꯏꯁꯀꯣꯂꯥꯔꯁꯤꯞꯇꯣ ꯁꯦꯝꯃꯣ ꯐꯖꯅ ꯍꯥꯏꯗꯤ ꯆꯍꯤ ꯑꯃꯗ ꯂꯤꯁꯤꯡ ꯑꯍꯨꯝ ꯑꯣꯏꯒꯦꯔꯥ ꯂꯤꯁꯤꯡ ꯃꯉꯥ ꯑꯣꯏꯒꯦꯔꯥ ꯆꯪꯕꯗꯣ
ꯑ
ꯑꯗꯨꯁꯨ ꯃꯣꯏꯒꯤ ꯐꯤꯔꯣꯜꯒꯨꯝꯕꯁꯨ ꯂꯧꯕ ꯌꯥꯒꯅꯤ ꯀꯩ ꯀꯩꯅꯣ ꯈ꯭ꯔꯤꯁꯃꯥꯁꯀꯤ ꯑꯦꯛꯁꯄꯦꯟꯒꯤꯗꯃꯛꯁꯨ ꯌꯥꯏꯅ
ꯍꯣꯏ ꯑꯩꯁꯨ ꯑꯗꯨ ꯃꯥꯏ ꯈꯜꯂ ꯂꯩꯕꯅꯦ ꯑꯦꯚ꯭ꯔꯤ ꯌꯔ ꯐꯥꯏꯚ ꯊꯥꯎꯖꯟ ꯐꯥꯏꯚ ꯊꯥꯎꯖꯟ ꯗꯤ ꯂꯧꯊꯣꯛꯀꯦ ꯍꯥꯏꯅ ꯂꯩ ꯈꯟꯕꯅꯦ ꯑꯗꯨꯒ ꯀꯨꯝꯁꯤꯗꯤ ꯂꯧꯊꯣꯛꯄ ꯉꯝꯗ꯭ꯔꯦꯅꯦ ꯑꯅꯥꯕꯒ ꯑꯅꯥꯕꯒ
ꯑꯣ ꯂꯧꯊꯣꯛ ꯂꯧꯊꯣꯛꯅꯤꯡꯉꯥꯏ ꯇꯧꯕ ꯍꯥꯏꯗꯤ ꯑꯦꯚ꯭ꯔꯤ ꯌꯔ ꯅꯠꯇ꯭ꯔꯁꯨ ꯍꯧꯖꯤꯛ ꯊꯥꯗ ꯂꯤꯁꯤꯡ ꯑꯃ ꯑꯃꯒꯨꯝꯕꯗꯤ ꯑꯗꯨꯝ ꯂꯧꯊꯣꯛꯑꯣ ꯊꯥ ꯑꯃꯗ ꯑꯗꯨꯒ ꯃꯥꯒꯤ ꯑꯦꯀꯥꯎꯟꯗ ꯑꯗꯨꯝ ꯍꯥꯞꯄꯑꯣ ꯀꯩꯅꯣꯒꯤ ꯆꯍꯤ ꯊꯥ ꯈꯨꯗꯤꯡꯒꯤ
ꯑꯥ
ꯑꯗꯨꯒ ꯉꯝꯗ꯭ꯔꯁꯨ ꯉꯝꯒꯅꯤ ꯍꯥꯏꯔꯒ ꯑꯗꯨꯝ ꯍꯥꯞꯄꯣꯕ ꯍꯣꯔꯦꯟ ꯅꯠ ꯅꯠꯇ꯭ꯔꯗꯤ ꯌꯥꯝ ꯋꯥꯒꯅꯦꯕ꯫
ꯍꯣꯏ ꯑꯗꯨꯒꯤꯗꯨꯃꯛꯇ ꯃꯊꯥ ꯁꯥꯔ ꯂꯩꯔꯤꯅꯤ ꯑꯩꯁꯦ꯫
ꯍꯧꯖꯤꯛꯇꯤ ꯑꯀꯥꯎꯟꯁꯦ ꯀꯩꯅꯣꯒꯤ ꯑꯥ ꯑꯉꯥꯡ ꯑꯇꯣꯞꯄꯒꯤꯁꯨ ꯂꯩꯕ ꯌꯥꯔꯅꯤꯅ
ꯑ ꯑꯇꯣꯞꯄ ꯈꯣꯏꯒꯤꯗꯤ ꯁꯦꯝꯕ ꯍꯧꯗ꯭ꯔꯤ ꯈꯂ ꯇꯤꯟ ꯆ ꯀꯤꯗꯤ ꯂꯦ ꯏꯁꯤꯅꯤꯗꯤ ꯑꯗꯨꯕꯣ ꯁꯝ ꯁꯝꯒ ꯀꯂꯤꯒꯤ ꯍꯧꯗ꯭ꯔꯤ
ꯑꯣ ꯅ ꯑꯗꯨꯗꯤ ꯅꯪꯅ ꯑꯗꯨꯃꯥꯏꯉꯣꯟꯗ ꯃꯇꯝ ꯂꯩꯕ ꯀꯥꯟꯗ ꯆꯠꯄ ꯀꯥꯟꯗ ꯀꯣꯟꯅꯁꯨ ꯇꯧꯕ ꯌꯥꯏꯗ ꯑꯗꯨꯕꯨꯗꯤ꯫ ꯑꯗꯨꯕꯨ ꯇꯧꯋꯣ ꯑꯗꯨꯒ ꯐꯖ ꯀꯩꯅꯣ ꯏꯁꯀꯣꯂꯔꯁꯤꯞꯀꯨꯝꯕꯁꯨ ꯑꯗꯨꯝ ꯑꯦꯄ꯭ꯂꯥꯏ ꯇꯧꯋꯣ ꯑꯗꯨꯒ ꯃꯣꯏꯒꯤ ꯏꯁꯀꯣꯂꯥꯔꯁꯤꯞ ꯆꯪꯕꯁꯨ ꯅꯍꯥꯟꯅ ꯍꯥꯏꯗꯤ ꯃꯣꯏꯅ ꯆꯥꯎꯔꯀꯥꯟꯗ ꯄꯥꯏꯅꯤꯉꯥꯏꯁꯨ ꯌꯥꯏꯅꯀꯣ ꯑꯗꯨ ꯑꯗꯨꯝ
ꯍꯣꯏ- ꯍꯣꯏ ꯎꯝ - ꯎꯝ ꯆꯨꯝꯃꯦ - ꯆꯨꯝꯃꯦ꯫
ꯃꯥꯏ ꯇꯧꯔꯗꯤ ꯐꯥꯗꯣꯏꯅꯦ꯫
ꯍꯣꯠꯅꯕ ꯇꯥꯔꯦ ꯇꯧꯕ ꯇꯥꯔꯦ꯫
ꯃꯣꯏ ꯃꯣꯏ ꯑꯦꯛꯖꯥꯝꯗꯣ ꯀꯃꯥꯏ ꯇꯧꯒꯦ?
ꯍꯟꯗꯛ ꯐꯥꯔꯁ ꯇꯥꯔꯝꯗ ꯀꯦꯍꯦꯂꯣꯡꯅ ꯐꯣꯔꯠ ꯔꯦꯡ꯫
ꯑꯣ ꯌꯥꯝ ꯐꯩꯌꯦꯅ ꯃꯥꯗꯣ ꯑꯗꯨꯃꯥꯏ ꯇꯧꯔꯗꯤ꯫
ꯑ ꯃꯤ ꯃꯔꯤ ꯈꯛꯇꯅꯦ ꯄꯥꯁ ꯇꯧꯕꯗꯨ꯫ ꯐꯥꯔꯁ ꯇꯥꯔꯝꯗ ꯃꯣꯏꯒꯤ ꯀ꯭ꯂꯥꯁꯇ
ꯎꯝ ꯃꯥ ꯂꯧꯕꯔ꯭?
ꯑꯥ ꯁꯔ ꯀꯩꯔꯤꯅꯣ ꯁꯥꯔ ꯇꯣꯂꯤꯟꯉꯣꯟꯗ ꯇꯨꯏꯁꯟ ꯂꯩꯋꯦ꯫
ꯑꯣ
ꯑꯗꯨꯒ ꯇꯂꯤ ꯋꯥꯡꯒ ꯁꯝ ꯁꯝꯅ ꯁꯦꯀꯦꯟ ꯑꯅꯤꯃꯛ꯫
ꯑꯣ ꯀꯅꯥꯅ ꯐꯥꯔꯁ ꯂꯧꯒꯦ ꯀꯂꯤ ꯀꯩꯅꯣ ꯍꯣꯏ ꯀ꯭ꯂꯥꯁ ꯇꯨꯗ?
ꯀꯂ꯭ꯥꯁ ꯇꯨꯗ ꯁꯥꯡꯆꯤꯡ ꯁꯥꯡꯆꯤꯡꯅ ꯂꯧꯈ꯭ꯔꯕ꯫ ꯁꯥꯡꯆꯤꯡꯁꯦ ꯌꯥꯝ ꯆꯦꯛꯁꯤꯜꯂꯦꯅꯦ꯫
ꯎꯝ ꯑꯣꯏꯔꯝꯒꯅꯤ꯫
ꯀꯨꯝꯁꯤ ꯍꯦꯛ ꯊꯣꯔ ꯌꯥꯝ ꯁꯦꯡꯈ꯭ꯔꯦ꯫
ꯎꯝ ꯇꯤꯡꯕꯅꯦ ꯃꯥꯗꯤ ꯀꯩꯅꯣꯗꯁꯨ ꯅꯍꯥꯟꯗꯁꯨ ꯑꯗꯨꯕꯨ ꯀꯩꯅꯣ ꯇꯧꯋꯦꯅ ꯁꯤꯡꯗꯤ ꯁꯤꯡꯕꯅꯦ꯫ ꯑꯗꯣ ꯀꯩꯅꯣ ꯃꯥꯒꯤ ꯃ ꯑ ꯁꯨꯡꯆꯤꯡꯒꯤ ꯃꯌꯥꯝꯕꯗꯣ ꯀꯃꯥꯏ ꯇꯧꯒꯦ?
ꯁꯨꯡꯆꯤꯡꯒꯤ ꯃꯌꯥꯝꯕꯁꯦ ꯔꯦꯡ ꯐꯣꯔꯔ ꯐꯥꯏꯚꯔ ꯀꯨꯟꯁꯤꯗꯤ ꯅꯪ ꯂꯩꯇꯕꯅꯤꯅ ꯁꯨꯡꯆꯤꯡꯒꯤ ꯃꯃꯥꯁꯦ ꯁꯨꯡꯆꯤꯡꯕꯨ ꯌꯥꯝ ꯍꯣꯠꯅꯈ꯭ꯔꯕ꯫
ꯎꯝ
ꯔꯥꯍꯨꯝꯅ ꯊꯥꯔꯠ꯭ꯔꯥ ꯐꯣꯔꯠ꯭ꯔꯥ
ꯎꯝ ꯔꯥꯍꯣꯡꯁꯦ ꯂꯥꯏꯔꯤꯛꯇꯤ ꯌꯥꯝ ꯐꯕꯅꯦꯀꯣ꯫ ꯃꯣꯏꯅ ꯐꯖꯅ ꯇꯥꯛꯄꯤ ꯇꯥꯛꯄꯤꯗꯕꯩꯅꯦ ꯃꯣꯏꯅ꯫
ꯑꯁ ꯃꯤꯁ ꯕꯪꯗꯤꯉꯣꯟꯗ ꯇꯨꯏꯁꯟ ꯂꯧꯕꯅꯤꯅꯦ ꯀꯂꯤꯡꯋꯥꯡꯅꯦ ꯔꯍꯨꯡꯅꯦ ꯖꯦꯁꯤꯀꯥ ꯃꯣꯏ ꯃꯌꯥꯝꯁꯦ
ꯎꯝ
ꯑꯩꯅ ꯃꯤ ꯌꯥꯝ ꯂꯧꯒꯅꯨ ꯇ꯭ꯌꯨꯁꯟ ꯑꯗꯨꯃꯥꯏꯅ ꯍꯥꯏꯔ ꯂꯩꯕ
ꯍꯥꯝ
ꯃꯤꯁ ꯋꯥꯡꯂꯤꯅꯁꯨ ꯍꯣꯏ ꯀꯨꯝꯁꯤꯗꯤ ꯌꯥꯝꯔꯣꯏ ꯇꯥꯛꯄ ꯋꯥꯑꯦꯅ
ꯎꯝ
ꯃꯤ ꯇꯔꯥ ꯃꯣꯔꯅꯤꯡꯗ ꯃꯤ ꯃꯉꯥ ꯏꯚꯤꯅꯤꯡꯗ ꯃꯤ ꯃꯉꯥ ꯂꯧꯋꯤ
ꯑꯗꯨꯒ ꯃꯤ ꯌꯥꯝꯃ ꯑꯩꯁꯨ ꯋꯥꯏꯑꯦ ꯑꯗꯨꯃꯥꯏꯅ ꯇꯧꯔꯁꯨ ꯃꯣꯏꯅ ꯑꯗꯨꯝ ꯂꯧꯕꯤꯌꯣ ꯂꯧꯕꯤꯌꯣ ꯑꯗꯨꯨꯝ ꯍꯥꯏꯔꯗꯤꯅꯦ ꯎꯄꯥꯏ ꯂꯩꯇꯕꯅꯦꯀꯣ
ꯑ ꯃꯁꯨ ꯍꯥꯏꯔꯛꯂꯦꯅꯦ ꯃꯤ ꯌꯥꯝ ꯍꯥꯏꯔꯛꯈ꯭ꯔꯦ ꯀꯔꯝꯍꯥꯏꯅ ꯇꯧꯁꯤꯔ ꯍꯥꯏꯅ
ꯍꯥꯏꯗꯤ ꯍꯥꯏꯗꯤ ꯂꯧꯔꯔꯣꯏ ꯍꯥꯏꯔꯁꯨ ꯑꯗꯨꯝ ꯍꯥꯏꯔꯛ ꯍꯥꯏꯕ ꯃꯤꯁꯨ ꯂꯩꯕꯅꯦꯕ꯫ ꯀꯩꯅꯣ ꯍꯧꯖꯤꯛ ꯎꯝ ꯑꯦꯟ ꯅꯤꯡꯇꯤꯡ ꯔꯤꯡꯇꯤꯡ ꯏꯒꯤ ꯃꯃꯥꯁꯨ ꯑꯗꯨꯃꯥꯏ ꯇꯧꯕꯅꯦꯕ꯫ ꯑꯩ ꯃꯤ ꯌꯥꯝꯃꯦ ꯑꯩ ꯁꯨꯡ ꯂꯧ ꯂꯧꯔꯔꯣꯏ ꯑꯗꯨꯝ ꯍꯥꯏꯔꯒ ꯂꯩꯔꯒ ꯑꯗꯨꯝ ꯍꯥꯏꯕꯒꯤ ꯑꯩ ꯂꯧꯕꯅꯦꯕ꯫ ꯃꯥꯒꯤ ꯃꯆꯥ ꯅꯨꯄ ꯑꯅꯤꯗꯣ
ꯃꯤꯁ ꯋꯥꯡꯅꯤꯁꯨ ꯑꯗꯨꯝꯃꯥꯏ ꯍꯥꯏꯔ ꯂꯩꯕꯅꯤ ꯃꯤ ꯌꯥꯝꯈ꯭ꯔꯦ ꯂꯧꯔꯔꯣꯏ ꯍꯥꯏꯔ ꯭ꯔꯦ ꯅꯪꯅ ꯂꯧꯕꯤꯗ꯭ꯔꯦꯗꯤ ꯀꯥꯅ ꯅ ꯂꯣꯕꯤꯒꯦꯔ ꯅꯪꯅ ꯂꯧꯗ꯭ꯔꯗꯤ ꯃꯤ ꯀꯅꯥꯅ ꯂꯧꯕꯤꯒꯦꯔꯥ ꯑꯗꯨꯝ ꯍꯥꯏꯌꯦꯌꯦ ꯑꯗꯨꯒꯤ ꯍꯣꯏ ꯍꯥꯏꯅ ꯂꯩꯍꯧꯕꯅꯤ
ꯑ ꯑꯗꯨꯅꯦꯕ ꯑꯗꯨꯝ ꯇꯧꯕꯅꯦ ꯑꯗꯨꯒꯤ ꯑꯗꯨꯝ ꯎꯄꯥꯏ ꯂꯩꯇꯕꯒꯤ ꯂꯧꯕꯅꯦꯕ ꯑꯗꯨꯒ ꯃꯣꯏ ꯈꯛꯇ ꯅꯠꯇꯦ ꯑꯇꯣꯞꯄꯁꯨꯅꯦ ꯑꯩ ꯑꯁꯦꯡꯀꯤꯅꯦ ꯃꯤꯉꯣꯟꯗ ꯍꯥꯏꯌꯣ ꯍꯥꯏꯔꯒ ꯃꯣꯏꯉꯣꯟꯗꯁꯨ ꯍꯥꯏꯈ꯭ꯔꯕꯅꯦ ꯑꯗꯨꯒ ꯃꯤꯁ ꯐꯪꯗꯤ ꯑꯩꯉꯣꯟꯗ ꯍꯥꯏꯌꯣ ꯍꯥꯏꯔꯁꯨ ꯃꯤꯁ ꯐꯪꯗꯤꯗꯤ ꯃꯤ ꯌꯥꯝꯃꯦ ꯑꯗꯨꯒꯤ ꯅꯪꯉꯣꯟꯗ ꯂꯧꯒꯦ ꯑꯗꯣ ꯍꯥꯏꯔꯒ ꯂꯩꯕꯅꯦꯕ
ꯑꯗꯨ ꯃꯣꯏꯁꯨ ꯊꯥꯖꯕ ꯑꯃ ꯂꯩꯕꯅꯤꯅ
ꯎꯝ ꯆꯧꯁꯦ ꯑꯣꯏꯌꯦ
ꯊꯥꯖꯕ ꯂꯩꯕꯒꯤ ꯑꯗꯨꯝ ꯔꯤꯀ꯭ꯋꯦꯁ ꯇꯧꯕꯅꯤ ꯀꯔꯤꯔꯥ
ꯇ꯭ꯌꯨꯁꯟ ꯂꯧꯕ ꯂꯥꯛꯑꯁꯤꯔ ꯈꯪꯗꯦ ꯑꯃꯨꯛꯀ
ꯇꯨꯏꯁꯟ ꯂꯣꯕꯂꯥꯛꯑꯣ
ꯎꯝ
ꯇꯨꯏꯁꯟ ꯂꯧꯕ ꯉꯝꯂꯗꯤ ꯂꯧꯕꯅ ꯀꯥꯟꯅꯩ ꯑꯗꯨꯕꯨ ꯑꯩꯒꯤꯗꯃꯛꯇꯤ ꯇꯨꯏꯁꯟ ꯂꯧꯕꯗꯤ ꯉꯝꯗ꯭ꯔꯦ
ꯑꯩꯗꯣ ꯑꯩ ꯇ꯭ꯨꯁꯟ ꯂꯧꯕ ꯀꯥꯟꯗ ꯑꯩꯅ ꯗꯤꯁꯦꯝꯕꯔꯗ ꯑꯁ ꯋꯥꯕꯗꯣ ꯋꯥꯕꯗꯣ ꯑꯩꯗꯣ ꯑꯩꯒꯤ ꯍꯛꯆꯥꯡ ꯐꯥꯎꯕ ꯉꯝꯗ꯭ꯔꯕꯅꯦ
ꯎꯝ
ꯀꯪꯕꯅꯦ ꯇ꯭ꯏꯁꯟ ꯂꯧꯕꯁꯤꯁꯨ ꯑꯁ ꯁꯛꯁꯪ ꯌꯥ ꯐꯠꯇꯕꯅꯦ
ꯑꯥ
ꯁꯋꯥꯕꯅꯦ
ꯋꯥꯈꯜ ꯋꯥꯕꯒ ꯀꯔꯤꯒꯤꯔ ꯍꯥꯢꯔꯒ
ꯑꯗꯨꯅꯦ
ꯍꯣꯔꯦꯟ ꯐꯦꯜ ꯇꯧꯔꯗꯤ ꯀꯔꯝ ꯃꯥꯏ ꯇꯧꯒꯦꯔꯥ ꯑꯩꯅ ꯇꯝꯕꯗ ꯁꯨꯗꯕꯤꯒꯤꯔꯥ ꯍꯥꯏꯅꯁꯨ ꯋꯥꯈꯜ ꯅꯨꯡꯉꯥꯏꯔꯣꯏꯕ ꯑꯗꯨꯒꯤꯗꯃꯛꯇ ꯑꯃ ꯈꯜꯂꯦ ꯑꯗꯨꯒ ꯑꯉꯥꯡ ꯈ꯭ꯋꯥꯏꯅꯥ ꯀꯟꯕꯅꯤꯅ ꯆꯩꯒꯅꯤ ꯂꯥꯡꯒꯅꯤ ꯋꯥ ꯌꯥꯝ ꯉꯥꯡꯒꯟꯕꯁꯨ ꯍꯛꯆꯥꯡꯗꯣ ꯁꯣꯛꯄꯅꯦ
ꯑꯗꯨꯅꯦ ꯃꯥꯅꯦ ꯆꯨꯝꯃꯦ ꯌꯥꯝꯅ ꯆꯨꯝꯃꯦꯗꯨꯇꯣ
ꯀꯤꯆꯔꯗꯨ ꯀꯤꯆꯔ ꯃꯤꯌꯥꯝꯁꯦ ꯈꯔꯤꯒꯤ ꯀꯪꯕ꯭ꯔꯥ ꯍꯥꯏꯔꯒ ꯋꯥ ꯌꯥꯝ ꯉꯥꯡꯕꯅꯤꯅꯦ ꯇꯤꯆꯔꯗꯧꯔ ꯌꯥꯝ ꯅꯨꯡꯉꯥꯏꯕꯗꯤ ꯂꯩꯇꯦꯕ
ꯎꯝ
ꯇꯤꯆꯔꯈꯣꯏꯁꯦ ꯑꯌꯥꯝꯕ ꯀꯥꯡꯕꯨꯟꯃꯤꯟꯅ ꯌꯥꯝꯃ
ꯑꯗꯨꯕꯨ ꯑꯩꯗꯤ ꯍꯟꯗꯛꯁꯦ ꯌꯥꯝ ꯀꯪꯉꯦ ꯌꯥꯝ ꯀꯥꯡꯉꯦ
ꯑꯗꯨꯗꯤ ꯅꯪꯅ ꯆꯥꯗꯕꯒꯤ ꯋꯥꯔꯝꯅꯤꯍꯦ
ꯍꯣꯏ ꯍꯟꯗꯛꯄꯨꯗꯤ ꯀꯩꯅꯣ ꯆꯥꯛꯇꯨꯒ ꯀꯩꯅꯣ ꯇꯧꯕꯩꯗꯤ ꯑꯣꯏꯔꯝꯒꯅꯤ
ꯑꯗꯨꯗꯤ ꯅꯪꯅ ꯆꯥꯗꯕꯒꯤꯅꯦ ꯃꯌꯥꯡꯒꯤ ꯆꯥꯛꯁꯦ ꯆꯥꯅꯤꯡꯗꯕꯒꯤ ꯑꯣꯏꯔꯝꯅꯤ
ꯑꯗꯨꯒ ꯍꯧꯖꯤꯛꯇꯤ ꯃꯤ ꯃꯌꯥꯝ ꯆꯪꯉꯛꯑꯦꯕ ꯑꯁꯤꯗ ꯑꯩꯅ ꯂꯩꯐꯝꯗ ꯑꯗꯨꯕꯨ ꯇꯣꯡꯉꯥꯜꯂꯦꯕꯀꯣ ꯃꯣꯏꯅ ꯂꯩꯐꯝꯗꯣ ꯑꯗꯨꯕꯨ ꯃꯐꯝꯕꯨꯗꯤ ꯅꯨ ꯃꯥꯟꯅꯩꯗꯅ ꯑꯩꯗꯤ ꯏꯊꯟꯗꯗꯤ ꯂꯩꯌꯦ ꯑꯩꯗꯤ ꯏꯊꯟꯇꯁꯨ ꯂꯩꯅꯤꯡꯉꯤꯗ ꯃꯣꯏꯒ ꯂꯩꯅꯤꯡꯗꯦ
ꯎ ꯍꯣꯏꯗ ꯏꯊꯗ ꯂꯩꯦꯝꯅ ꯅꯨꯡꯉꯥꯏꯗ
ꯑꯩꯗꯤ ꯌꯥꯝ ꯂꯥꯡꯉꯤꯕ ꯃꯣꯏꯗꯤ ꯇꯜꯂꯤꯕ ꯑꯗꯨꯒꯨꯝꯕꯁꯦ ꯑꯩꯗꯤ ꯃꯣꯏꯗꯤ ꯑꯉꯥꯡꯁꯨ ꯑꯉꯥꯡ ꯑꯣꯏꯕꯒꯤꯀꯣ
ꯎꯝ ꯎꯝ
ꯃꯣꯏꯗꯤ ꯑꯉꯥꯡꯅꯤ ꯑꯗꯨꯒ ꯀꯃꯥꯏꯅ ꯍꯥꯏꯗꯣꯏꯅꯣ ꯍꯧꯖꯤꯛꯇꯤ ꯑꯩꯈꯣꯏꯅ ꯍꯥꯏꯔꯁꯨ ꯇꯥꯔꯔꯣꯏꯕꯀꯣ ꯃꯣꯏꯗꯣ
ꯎꯝ ꯎꯝ
ꯐꯤꯌꯔ ꯑꯣꯏꯕ꯭ꯔꯥ ꯍꯥꯏꯔꯁꯨ ꯏꯑꯣ ꯑꯣꯏꯗꯦ ꯑꯣꯏꯗꯕ꯭ꯔꯥ ꯍꯥꯏꯔꯁꯨ ꯑꯣꯏꯌꯦ ꯑꯗꯨꯒꯨꯝꯕꯒꯤ ꯏꯁꯇꯦꯖꯇꯅꯦꯕ ꯃꯣꯏꯁꯦ ꯑꯩꯈꯣꯏꯅ ꯉꯥꯡꯅꯤꯉꯥꯏꯁꯨ ꯃꯇꯝꯗꯣ ꯅꯨꯡꯉꯥꯏꯇꯦꯕ ꯍꯥꯏꯗꯤ ꯃꯥꯟꯅꯔꯒ ꯂꯩꯕꯅꯤꯅ ꯑꯩꯈꯣꯏꯁꯦ
ꯎꯝ ꯎꯝ
ꯍꯥꯏꯗꯤ ꯂꯣ ꯂꯨꯡꯕꯥ ꯍꯣꯏꯕꯨꯗꯤ ꯑꯗꯨꯝ ꯑꯩꯗꯤ ꯆꯩꯕꯗꯤ ꯉꯝꯃꯦꯕꯀꯣ
ꯎꯝ
ꯃꯥꯕꯨꯗꯤ ꯑꯗꯨꯝ ꯍꯥꯏꯌꯦꯕ
ꯑꯥ
ꯑꯗꯨꯕꯨ ꯃꯤ ꯑꯇꯣꯞꯄꯕꯨꯗꯤ ꯍꯥꯏꯕ ꯅꯨꯡꯉꯥꯏꯇꯦꯕ
ꯅꯣꯡꯕꯗꯤ ꯑꯗꯨꯗ ꯂꯩꯕꯗ ꯆꯞ ꯃꯥꯟꯅꯈ꯭ꯔꯅꯤ ꯀꯦꯔꯦꯂꯥꯒꯤ ꯃꯤꯒ
ꯎꯝ
ꯄꯥꯛꯈꯔꯅꯤ ꯂꯩꯕꯗꯣ
ꯎꯝ
ꯍꯧꯖꯤꯛꯅ ꯃꯥꯟꯕꯒ
ꯑ ꯑꯩꯁꯦ ꯃꯥꯒꯤ ꯄꯩꯁꯥꯁꯨ ꯇꯣꯜꯂꯤꯕꯅꯤꯅꯦ
ꯀꯔꯝꯃꯥꯏꯅ
ꯑꯩꯗꯣ ꯄꯩꯁꯥ ꯂꯩꯇꯕꯩ ꯄꯩꯁꯥ ꯂꯧꯕ ꯃꯉꯣꯟꯗ ꯂꯤꯁꯤꯡ ꯑꯃ
ꯑ
ꯑꯗꯨꯒꯤꯅꯦꯗ ꯑꯩꯁꯦ ꯑꯥꯁꯦꯡꯕꯗꯤꯅꯦ ꯂꯩꯔꯤꯛ ꯄꯥꯒꯦ ꯇꯧꯕꯅꯦꯕ ꯑꯗꯨꯕꯨ ꯑꯩꯒꯤꯁꯦ ꯂꯣꯏꯍꯟꯈ꯭ꯔꯒꯦ ꯇꯧꯔꯒ ꯑꯗꯨꯝ ꯇꯧꯔꯀꯥꯟꯗ ꯋꯥꯔꯦ ꯄꯨꯛꯁꯨ ꯅꯨꯡꯉꯥꯏꯇꯦꯍꯦ ꯑꯁ ꯑꯗꯨꯒ ꯅꯠꯇꯦ ꯑꯩ ꯃꯔꯣꯛ ꯃꯔꯣꯛꯇꯤ ꯆꯥꯗꯦ ꯁꯥꯗꯦꯕ ꯉꯁꯥꯏꯒꯤꯗꯨꯁꯨ ꯑꯗꯣ ꯅꯍꯥꯟꯗꯣ
ꯎꯝ
ꯃꯣꯏꯅ ꯑꯍꯥꯟꯕ ꯆꯪꯂꯛꯄ ꯀꯥꯟꯗ ꯑꯩꯅ ꯁꯤꯡꯖꯨ ꯁꯦꯝꯃꯦꯕ ꯃꯣꯏꯒꯤꯗꯃꯛꯇꯤ ꯑꯝꯇ ꯁꯥꯗꯕ ꯃꯥꯜꯂꯦꯕꯀꯣ
ꯑꯗꯨꯒ ꯃꯣꯏꯅ ꯁꯤꯡꯖꯨ ꯁꯦꯝꯃꯒ ꯑꯩꯉꯣꯟꯗ ꯄꯤꯔꯛ ꯄꯗꯨꯗꯤ ꯈꯨꯨꯁꯥ ꯑꯃꯥ ꯁꯤꯒꯦꯗꯧꯋꯦ ꯑꯗꯨꯒ ꯑꯗꯨꯃꯥꯏꯅ ꯍꯥꯏꯌꯦ ꯅꯪꯒꯤꯗꯃꯛꯇꯗꯤ ꯂꯧꯊꯣꯛꯄꯤꯕꯅꯦ